ꯍꯜꯂꯣ ꯗꯣ
ꯇꯥꯔꯣ
ꯍꯥꯕ꯭ꯔꯣ
ꯍꯜꯂꯣ
ꯍꯜꯂꯣ ꯇꯥꯏꯌꯦ ꯑ ꯇꯥꯏ ꯅꯪ ꯇꯥꯗꯕ꯭ꯔꯣ ꯑꯩꯒꯤ ꯈꯪꯋꯥꯜ
ꯇꯥꯔꯦ ꯇꯥꯔꯦ
ꯎꯝ ꯀꯩꯗꯧꯔꯤꯅꯣ ꯅꯪꯗꯤ ꯆꯥꯔꯦ ꯆꯥꯛꯇꯤ ꯅꯪꯗꯤ ꯆꯥꯔꯕꯣ
ꯁꯔꯦꯁꯨ
ꯀꯔꯤ ꯃꯊꯦꯜ ꯆꯥꯒꯦ ꯅꯣꯏꯗꯤ
ꯑꯩꯁ
ꯍꯥꯥꯎꯕ꯭ꯔꯣ
ꯑꯁ ꯍꯦ ꯀꯥꯡꯁꯣꯏ
ꯐꯖꯅꯗꯤ ꯆꯥꯕ꯭ꯔꯣ
ꯑꯁ ꯐꯖꯅ ꯁꯥꯢꯗ ꯇꯪ ꯍꯥꯏ ꯈꯛꯇ ꯉꯥꯔꯦ ꯉꯁꯤ ꯁꯥꯕꯗꯨ ꯍꯥꯥ
ꯇꯨꯝ ꯇꯨꯝꯔꯣꯕꯣ ꯅꯪꯗꯤ
ꯇꯨꯝꯗ꯭ꯔꯤꯌꯦ
ꯑꯣ
ꯇꯨꯝꯔꯕꯣ
ꯉꯁꯤꯗꯤ ꯑꯩꯗꯤ ꯐꯃꯣꯡꯗ ꯑꯗꯨꯝ ꯍꯤꯞꯄꯒ ꯑꯗꯨꯝ ꯂꯩꯔꯦ ꯑꯩꯁꯨ ꯑꯁ ꯀꯔꯤ ꯇꯧꯔꯅꯤ ꯍꯧꯖꯤꯛꯇꯤ
ꯍꯣꯢ
ꯪꯉꯁꯤꯗꯤ ꯀꯥꯏ ꯆꯠꯄꯅꯣ ꯂꯩꯕ꯭ꯔꯣ ꯌꯨꯝꯗ ꯅꯠꯇ꯭ꯔꯒ ꯊꯕꯛ ꯆꯠꯄ꯭ꯔꯣ ꯅꯣꯏꯗꯤ
ꯖꯣꯕꯀꯔ ꯆꯠꯂꯦ
ꯅꯨꯡꯉꯥꯏꯕ꯭ꯔꯣ
ꯑꯁ ꯀꯗꯥꯢꯗꯒꯤꯅꯣꯗ
ꯊꯕꯛ ꯌꯥꯝ ꯁꯨꯕ꯭ꯔꯣ
ꯑꯦ ꯊꯕꯛꯗꯤ ꯌꯥꯝ ꯁꯨꯋꯦ ꯂꯧ ꯆꯠꯄꯒ ꯀꯔꯤ ꯀꯔꯤ ꯇꯧꯕꯒ
ꯅꯣꯏꯔꯣꯝꯗꯤ ꯖꯣꯕ ꯀꯥꯔꯁꯦ ꯊꯕꯛ ꯌꯥꯝ ꯀꯟꯕ ꯃꯥꯜꯂꯦ
ꯍꯣꯏ ꯌꯥꯝ ꯀꯟꯕꯖꯥꯠꯅꯤ
ꯅꯨꯃꯤꯠ ꯀꯌꯥ ꯁꯨꯔꯦ ꯅꯣꯢꯗꯤ
ꯖꯣꯕꯀꯥꯔ ꯆꯠꯄ꯭ꯔꯥ
ꯑꯑꯥ ꯅꯨꯃꯤꯠ ꯀꯌꯥꯔ ꯍꯥꯏꯕ ꯅꯣꯏ ꯖꯣꯕ ꯀꯥꯠ ꯆꯠꯄꯗꯣ
ꯑꯦ ꯑꯦꯠꯗꯦ ꯁꯨꯔꯦ
ꯑꯣ ꯑꯁ ꯄꯩꯁꯥ ꯌꯥꯝ ꯐꯪꯅꯤ ꯗꯨꯗꯤ
ꯑꯁ ꯈꯪꯗꯦꯗ
ꯌꯥꯝ ꯐꯪꯒꯅꯤ ꯍꯌꯦꯡ ꯍꯌꯦꯡꯁꯨ ꯑꯃꯨꯛꯀ ꯆꯠꯇꯣꯏꯔꯥ
ꯆꯠꯀꯅꯤ
ꯑꯣ ꯑꯗꯨꯗꯤ ꯄꯩꯁꯥ ꯌꯥꯝ ꯇꯥꯜꯂꯦꯅꯦ ꯅꯪꯗꯤ
ꯑꯁ ꯖꯣꯕꯀꯥꯔꯒꯤ ꯄꯩꯁꯥ ꯑꯗꯨꯕꯨ
ꯌꯥꯝꯕꯅꯦꯍꯦ ꯖꯣꯕꯀꯥꯔꯒꯤꯁꯨ ꯀꯔꯤꯔ ꯌꯥꯝꯂꯛꯀꯅꯤꯍꯦ ꯅꯣꯡ ꯆꯨꯗ꯭ꯔꯣ ꯅꯣꯏꯗꯤ
ꯍꯧꯖꯤꯛ ꯍꯧꯖꯤꯛꯇꯤ ꯆꯨꯗꯦꯗ ꯉꯁꯥꯏꯗꯤ ꯆꯨꯕꯅꯤ
ꯍꯨꯖꯤꯛꯀꯥꯟꯒꯦꯁ ꯅꯣꯡ ꯈꯨꯠꯆꯨꯁꯦ ꯌꯥꯗ꯭ꯔꯦ ꯑꯃꯛꯀ ꯆꯨꯒꯅꯤ ꯑꯃꯛꯒ ꯐꯔꯛꯀꯅꯤ ꯑꯃꯨꯛꯀ ꯆꯨꯒꯅꯤ ꯑꯃꯨꯛꯀ ꯐꯔꯛꯀꯅꯤ ꯕꯤꯠ ꯌꯥꯎꯗꯔꯦ
ꯅꯨꯡ ꯆꯨꯔꯗꯤ ꯅꯨꯡꯉꯥꯏꯌꯦꯗ
ꯑꯁ ꯀꯥꯏꯗꯒꯤꯅꯣ ꯅꯨꯡꯉꯥꯏꯇꯦ ꯐꯤꯔꯣꯡꯒꯁꯦ ꯂꯣꯏꯠ ꯀꯪꯕ ꯉꯝꯗ꯭ꯔꯦ ꯅꯝꯊꯤꯈ꯭ꯔꯦ ꯑꯃꯨꯛꯀ ꯅꯣꯡ ꯆꯨꯋꯦ ꯑꯃꯨꯛꯀ ꯐꯤꯔꯣꯜ ꯃꯨꯛ ꯂꯧꯊꯣꯛ ꯂꯧꯖꯤꯟ ꯇꯧꯕ ꯀꯥꯟꯗꯀꯣ ꯂꯣꯏ ꯃꯣꯠꯈ꯭ꯔꯦ ꯐꯤꯔꯣꯜꯁꯨ
ꯎꯝ ꯑꯗꯨꯕꯨꯗꯨ ꯆꯨꯝꯃꯦ ꯑꯗꯨꯕꯨ ꯎꯝ ꯑꯩꯈꯣꯏꯒꯤ ꯍꯛꯆꯥꯡꯗꯣ ꯈꯔ ꯅꯨꯡꯉꯥꯏꯌꯦꯗꯅ ꯅꯣꯡ ꯆꯨꯔꯗꯤ
ꯁꯥ ꯃꯟꯕꯅꯀꯣ ꯅꯣꯡ ꯑꯥ ꯀꯩꯅꯣ ꯅꯨꯡ ꯇꯥꯗ꯭ꯔꯗꯤ ꯌꯥꯝ ꯁꯥꯏꯕ ꯑꯩꯈꯣꯏꯔꯣꯝꯗꯗꯤ
ꯍꯧꯖꯤꯛꯀꯥꯟ ꯁꯥꯕꯁꯦ ꯀꯩ ꯍꯥꯏꯁꯤꯅ ꯅꯨꯡꯁꯥ ꯊꯣꯛꯇ꯭ꯔꯁꯨ ꯑꯗꯨꯝ ꯃꯥꯒꯤ ꯃꯅꯤꯟꯗꯣ ꯑꯗꯨꯝ ꯁꯥꯏ ꯀꯣ ꯍꯛꯆꯥꯡꯗ ꯂꯩꯕ ꯅꯨꯡꯉꯥꯏꯇꯦ ꯅꯞꯅꯕ ꯂꯥꯥꯎꯔꯒ
ꯎꯝ
ꯅꯣꯡ ꯆꯨꯔꯗꯤ ꯑꯁ ꯑꯃꯨꯛꯀ ꯃꯤꯅꯤꯠ ꯃꯉꯥ ꯇꯔꯨꯛ ꯆꯨꯔꯛꯀꯅꯤ ꯑꯃꯨꯛꯀ ꯐꯥꯔꯛꯀꯅꯤ ꯑꯃꯨꯛꯀ ꯆꯨꯔꯛꯀꯅꯤ ꯆꯨꯔꯗꯤ ꯅꯨꯃꯤꯠ ꯆꯨꯞꯄ ꯆꯨ ꯍꯥꯏꯕ ꯐꯔꯦꯗꯤ ꯅꯨꯃꯤꯠ ꯆꯨꯞꯄ ꯐꯒꯗꯧꯕ ꯅꯣꯡ ꯆꯨꯦ ꯅꯨꯃꯤꯠ ꯆꯨꯞ ꯆꯨꯕ ꯍꯥꯏꯕ ꯑꯩꯁ ꯑꯃꯨꯛꯀ ꯆꯨꯒꯅꯤ ꯑꯃꯨꯛꯀ ꯆꯨꯔꯣꯏ ꯑꯩ ꯂꯩꯕ ꯅꯨꯡꯉꯥꯏꯇꯦ
ꯎꯝ
ꯇꯕꯣꯛ ꯁꯟ ꯉꯁꯨ ꯇꯂꯦꯗ ꯄꯟꯗ꯭ꯔꯣꯗ
ꯍꯣꯏ ꯅꯗ ꯔꯤꯇꯥꯕꯔꯥ
ꯕ ꯊꯕꯛ ꯇꯧꯗꯦ ꯑꯗꯨꯝ ꯂꯩꯗ ꯃꯇꯝꯅꯤꯅꯤꯅ ꯑꯗꯨꯝ ꯐꯃꯨꯡꯗ ꯂꯣꯡꯑꯒ ꯍꯤꯞꯄꯒ ꯐꯣꯟ ꯌꯦꯡꯒ ꯅ ꯊꯔꯣꯏ ꯈꯟꯕ ꯆꯠꯇ꯭ꯔꯣ
ꯑꯣ ꯂꯣꯡꯒꯨꯝꯕ ꯍꯣꯟꯕ ꯆꯠꯇ꯭ꯔꯣ ꯉꯥ ꯉꯥꯆꯤꯛ ꯑꯗꯨꯝ ꯉꯥ
ꯍꯧꯖꯤ ꯆꯠꯄꯦ
ꯍꯧꯖꯤꯛ ꯀꯥꯟꯉꯦ ꯊꯔꯋꯥꯣꯏ
ꯈꯥ
ꯎꯝ
ꯍꯧꯖꯤꯛꯀꯥꯟ ꯊꯔꯣꯏꯗꯤ ꯄꯤꯛꯑꯦꯕ ꯍꯥꯎꯇꯦ ꯆꯨꯞꯄꯗꯣ
ꯑꯣ
ꯊꯕ ꯏꯁ ꯄꯗꯁꯨꯨꯈ ꯃꯍꯈ ꯂꯩꯇ
ꯊ꯭ꯔ